ꯅꯪ ꯇꯨꯝꯅꯤꯡꯔꯕꯣ
ꯇꯨꯝꯅꯤꯡꯗꯦꯍꯦ ꯑꯩꯗꯤ ꯇꯨꯝꯈꯤꯔꯣꯏꯌꯦ ꯋꯥꯠꯂꯤꯌꯦ ꯋꯥꯀꯤꯡ ꯆꯠꯂꯤꯌꯦ
ꯎꯅꯤꯡ ꯑꯩꯗꯤ ꯇꯨꯝꯅꯤꯡꯔꯤꯕꯖꯥꯠꯂꯥ ꯈꯟꯕ
ꯇꯨꯝꯅꯤꯡꯗꯦꯍꯦ ꯑꯩ ꯋꯥꯛꯀꯤꯡ ꯆꯠꯂꯤ ꯋꯥꯠꯂꯤ ꯍꯣꯔꯦꯟ ꯄꯨꯡ ꯑꯅꯤꯗꯥꯏ ꯇꯨꯝꯗꯣꯏꯅꯤ ꯄꯨꯡ ꯑꯅꯤ ꯃꯈꯥꯏ ꯑꯗꯥꯏꯗ ꯕꯣꯜꯒ ꯌꯦꯡꯗꯧ ꯌꯥꯝ ꯋꯥꯠꯂꯤ ꯀꯩꯅꯣ
ꯌꯦꯡꯉꯅꯨ ꯇꯨꯝꯃꯣ
ꯑꯦ ꯀꯩꯗꯧꯕꯩ ꯀꯩꯗꯧꯕꯩ ꯇꯨꯝꯗꯣꯏꯕ ꯇꯨꯝꯃ ꯂꯩꯗꯤ ꯌꯥꯔꯣꯏꯍꯦ
ꯁꯤꯏꯁ ꯀꯩꯅꯣ ꯉꯥ ꯑꯩ ꯍꯌꯦꯡ ꯑꯌꯨ ꯉꯟꯇꯥ ꯍꯧꯒꯠꯇꯣꯏꯁꯤꯗꯤ ꯉꯟꯅ ꯇꯨꯝꯗ꯭ꯔꯗꯤ
ꯑꯩꯅ ꯍꯥꯏꯌꯦ ꯑꯩ ꯑꯩꯅ ꯇꯧꯔꯤꯁꯦ ꯅꯪ ꯒ꯭ꯌꯥꯟ ꯇꯥꯗꯦꯅꯦ ꯑꯩꯗꯤ ꯍꯣꯔꯦꯟ ꯄꯨꯡ ꯑꯅꯤ ꯇꯨꯝꯗꯦꯅꯦ
ꯎꯝ ꯄꯨꯡ ꯑꯅꯤ ꯇꯨꯝꯔꯒ ꯑꯗꯨꯗ ꯐꯣꯜ ꯑꯃꯨꯛ ꯌꯦꯡꯔꯗꯤ ꯅꯪ ꯇꯨꯝꯕ ꯃꯇꯝ ꯂꯩꯇꯦ ꯍꯥꯏꯕ
ꯅꯗꯦ ꯄꯨꯡ ꯕꯣꯜꯁꯦ ꯄꯨꯡ ꯀꯌꯥꯗꯅꯣ
ꯄꯨꯡ ꯑꯃ ꯃꯈꯥꯏꯔꯥ ꯑꯗꯨ ꯍꯥꯏꯕꯅꯦꯕ
ꯑꯣ ꯄꯨꯡ ꯑꯃ ꯃꯈꯥꯏ ꯍꯧꯔꯒꯗꯤ ꯄꯨꯡ ꯑꯃ ꯃꯛ ꯈꯥꯏ ꯃꯇꯨꯡꯗꯤ ꯀꯩꯅꯣ ꯇꯧꯔꯣꯏ ꯄꯨꯡ ꯑꯅꯤ ꯃꯇꯨꯡꯗ ꯌꯦꯡꯉꯔꯣꯏ ꯆꯪꯉ ꯄꯨꯡ ꯑꯅꯤꯗ ꯇꯨꯝꯗꯨꯏꯅꯦ ꯕꯣꯜꯗꯤꯅꯦ ꯌꯦꯡꯉꯁꯨ ꯌꯥꯏ ꯌꯦꯡꯗꯁꯨ ꯌꯥꯏꯌꯦꯕ ꯑꯗꯨꯕꯨ ꯄꯨꯡ ꯄꯨꯡ ꯑꯅꯤ ꯇꯨꯝꯗꯣꯏꯅꯦ ꯄꯨꯡ ꯑꯅꯤ ꯄꯨꯡ ꯑꯅꯤ ꯐꯥꯎ ꯇꯨꯝꯈꯤꯔꯣꯏꯕ ꯋꯥꯛꯀꯤꯡ ꯆꯠꯂ ꯂꯩꯅꯤ
ꯐꯖꯅ ꯐꯖꯅ ꯇꯨꯝꯃꯣ ꯑꯗꯨ ꯅꯠꯇ꯭ꯔꯗꯤ ꯅꯪ ꯅꯁꯥ ꯅꯨꯡꯉꯥꯏꯔꯣꯏꯕ ꯍꯌꯦꯡꯅꯤ ꯇꯨꯝꯈꯔ꯭ꯗꯤ
ꯆꯞ ꯃꯥꯟꯅꯩꯌꯦ ꯑꯩ ꯅꯣꯡꯃꯥꯏꯖꯤꯡꯗꯨꯒ ꯆꯥꯔꯆ ꯑ ꯆꯥꯔꯖ ꯂꯥꯛꯄꯗꯣ
ꯎꯝ
ꯑꯗꯨꯃꯥꯏꯅ ꯇꯧꯅꯤ ꯄꯨꯡ ꯑꯅꯤꯗ ꯆꯪꯉ ꯇꯨꯝꯃꯤꯗꯅ
ꯑꯥ
ꯇꯨꯝꯃꯒ ꯍꯌꯦꯡ ꯑꯌꯨꯛꯃꯨꯛ ꯄꯨꯡ ꯃꯉꯥ ꯑꯗꯨꯋꯥꯏꯗ ꯍꯧꯒꯠꯂꯒ ꯄꯨꯡ ꯇꯔꯥ ꯊꯛꯄ ꯑꯗꯨ ꯂꯣꯏꯔꯒ ꯆꯥꯔꯖ ꯂꯥꯛꯄꯅꯦ ꯑꯗꯨꯒꯤꯅꯦ ꯑꯩꯅ ꯔꯤꯒꯨꯂꯔ ꯑꯣꯏꯅ ꯂꯥꯛꯇ꯭ꯔꯤꯗꯣ ꯆꯥꯡ ꯅꯥꯏꯅꯥ ꯂꯥꯛꯇꯕꯗꯣ ꯍꯦꯛꯇ ꯇꯨꯝꯅꯤꯡꯉꯦꯕ ꯑꯗꯨ ꯅꯨꯡꯗꯥꯡꯒꯤ ꯑꯍꯤꯡꯒꯤꯅꯦ ꯐꯖꯅ ꯇꯨꯝꯍꯧꯗ꯭ꯔ ꯇꯨꯃꯍꯧꯗꯕꯅꯤꯅ
ꯍꯤꯛꯇ ꯇꯨꯝꯅꯤꯡꯉꯦꯕ ꯑꯗꯨꯒꯤꯅꯦ ꯑꯩꯅ ꯃꯔꯨ ꯑꯣꯏꯕ ꯅꯨꯃꯤꯠ ꯍꯥꯏꯗꯤ ꯑꯈꯣꯏꯒꯤ ꯐꯥꯗꯔꯁꯗꯦꯒꯨꯝꯕ ꯑꯗꯨꯒꯨꯝꯕ ꯅꯨꯃꯤꯠꯇ ꯍꯦꯛ ꯂꯥꯛꯄꯗꯣ ꯅꯣꯏꯒꯤ ꯑꯗꯨꯃꯥꯏꯅ ꯑꯍꯤꯡ ꯑꯍꯤꯡꯗ ꯐꯖꯅ ꯇꯨꯝꯕ ꯐꯪꯗꯕꯅꯤꯅꯀꯣ ꯋꯥꯕ ꯄꯨꯡ ꯇꯔꯥꯗ ꯊꯕꯛ ꯂꯣꯏꯔꯒ ꯆꯥꯛꯆꯥ ꯇꯣꯛꯑꯅꯤ ꯆꯥꯛ ꯆꯥꯊꯣꯛꯑꯗꯤ ꯑꯩ ꯍꯦꯛꯇ ꯇꯨꯝꯅꯤꯡꯉꯛꯑꯦꯕ ꯑꯈꯣꯏꯗꯤ ꯅꯨꯡꯊꯤꯟꯗ ꯑꯃꯨꯛ ꯄꯣꯊꯥꯗꯗꯤꯀꯣ
ꯎꯝ
ꯋꯥꯕ ꯍꯥꯏꯇꯥꯔꯦ ꯑꯗꯨꯒꯤꯅꯤꯗ
ꯑꯗꯨꯅꯦ ꯑꯗꯨꯅꯦ ꯅꯁꯥꯗꯣ ꯑꯗꯨꯒꯤ ꯈꯔ ꯈꯔ ꯅꯣꯏꯕꯗꯣ ꯈꯔ ꯀꯥꯡꯅꯕ ꯇꯧꯔꯣ
ꯑꯩꯗꯤ ꯑꯗꯨꯝ ꯀꯪꯉꯦꯍꯦ ꯑꯩ ꯏꯔꯥꯡ ꯌꯥꯝ ꯀꯪꯉꯕꯅꯦ
ꯁꯦꯡꯂꯥꯕꯣ
ꯍꯣꯏ ꯁꯦꯡꯉꯦ
ꯍꯥꯟꯅꯗꯤ ꯌꯥꯝ ꯅꯣꯏꯔꯝꯕꯗꯣ
ꯍꯣꯏ ꯌꯥꯝ ꯅꯣꯏꯔꯝꯕꯗꯣ ꯃꯃꯥꯡ ꯆꯍꯤ ꯃꯃꯥꯡ ꯆꯍꯤꯗꯒꯤ ꯆꯦꯟꯕ ꯈꯣꯠꯄ ꯌꯥꯝ ꯇꯧꯕꯅꯤꯅ ꯑꯗꯨꯗꯒꯤ ꯍꯨꯃꯥꯡꯁꯨ ꯐꯖꯅ ꯇꯥꯈ꯭ꯔꯦ ꯑꯗꯨꯒꯤ ꯑꯩꯒꯤ ꯏꯁꯥꯒꯤ ꯑꯔꯨꯝꯕꯁꯨ ꯍꯟꯙꯥꯒꯔꯦ ꯍꯟꯗꯛ ꯈꯤꯇꯪ ꯑꯃꯨꯛ ꯅꯣꯏ ꯍꯟꯗꯛ ꯈꯤꯇꯪ ꯑꯃꯨꯛ ꯅꯣꯏ ꯅꯣꯏꯔꯦ ꯃꯤꯅ ꯍꯥꯏꯌꯦ ꯑꯁ ꯅꯪ ꯅꯆꯥ ꯀꯪꯕꯁꯦ ꯌꯦꯡꯕ ꯌꯥꯗ꯭ꯔꯦ ꯈꯔ ꯅꯣꯏꯕꯅ ꯈꯔ ꯄꯛꯆꯩ ꯈꯣꯠꯆꯩ ꯍꯥꯏꯌꯦꯕ
ꯎꯝ
ꯑꯗꯨꯅ ꯑꯩꯅ ꯈꯤꯇꯪ ꯅꯣꯏꯍꯟꯁꯤꯔꯥꯅ ꯇꯧꯔꯤꯕ
ꯍꯣꯏ ꯅꯣꯏꯍꯟꯂꯣ ꯂꯣꯏꯍꯟꯂꯣ
ꯅꯣꯏꯔꯁꯨ ꯋꯥꯏꯅꯦ
ꯑꯗꯨ ꯑꯣꯏꯔꯁꯨ ꯅꯣꯏꯕꯅꯗꯤ ꯐꯩꯗ ꯃꯁꯥ ꯄꯥꯕꯁꯤꯡꯁꯦ ꯑꯁ ꯌꯥꯗꯦꯗ ꯐꯁꯨ ꯐꯖꯗꯕꯅꯦ ꯐꯥꯕꯁꯨ
ꯅꯪꯗꯤ ꯅꯪꯗꯤ ꯅꯪꯗꯨ ꯅꯣꯏꯅꯕ ꯇꯧꯔꯑꯣ
ꯍꯨꯍꯨ ꯑꯩꯅ ꯅꯣꯏꯅꯕ ꯇꯧꯔꯁꯨ ꯑꯩꯗꯤ ꯁꯨꯅꯣꯏ ꯅꯣꯏꯔꯛꯇꯦ ꯑꯗꯨꯒꯤꯅꯦ ꯅꯣꯏꯌꯨ ꯍꯥꯏ ꯇꯧꯔꯒ ꯌꯥꯗꯕ
ꯍꯦ ꯅꯪꯅ ꯐꯖꯕꯦꯅꯤ ꯆꯥ ꯏꯗꯤꯉꯣ ꯆꯥꯛ ꯆꯥꯕ ꯍꯩꯇꯕꯩꯅꯤ
ꯑꯁ ꯏꯁ ꯌꯥꯝ ꯈꯪꯕꯒꯤ ꯇꯥꯏꯞꯗ ꯉꯥꯡꯅ
ꯈꯪꯉꯦ ꯅꯪ ꯆꯥ ꯌꯥꯝ ꯆꯥꯗꯦ ꯆꯥ ꯌꯥꯝ ꯆꯥꯗꯦ ꯅꯤꯡꯊꯧꯀꯥꯕꯗꯥ ꯆꯥꯛꯁ ꯅꯤꯡꯊꯧꯀꯥꯕꯗ ꯆꯥꯛ ꯍꯥꯞꯄꯤꯔꯝꯃꯣꯒꯣ ꯆꯥꯛ ꯆꯥꯕ ꯂꯥꯛꯀꯦꯀꯣ
ꯍꯣꯏ ꯂꯥꯛꯑꯣ ꯂꯥꯛꯑꯣ ꯍꯥꯞꯄꯤꯔꯝꯒꯦ
ꯁꯤꯁ ꯋꯥꯔꯤꯒꯗꯤ
ꯑꯁꯦꯡꯕꯅꯦ ꯋꯥꯔꯤ ꯅꯠꯇꯦ
ꯑꯩ ꯑꯁꯤ ꯍꯥꯏ ꯍꯥꯏꯔꯝꯕꯅꯦ ꯍꯥꯏ ꯍꯥꯏꯔꯝꯕꯅꯦ ꯑꯃꯨꯛ ꯍꯟꯅ ꯍꯥꯏꯔ ꯃꯟ ꯅꯤꯡꯊꯧꯀꯥꯕꯗ ꯅꯪꯅ ꯑꯃꯨꯛ ꯀꯧꯔꯛꯀꯗꯕ ꯆꯥꯛ ꯍꯥꯞꯄꯤꯔꯦ ꯂꯥꯛꯑꯣ ꯑꯁꯤ ꯏꯟꯖꯥꯡ ꯊꯣꯡꯉꯦ ꯆꯥꯕ ꯂꯥꯛꯑꯣ ꯍꯥꯏ ꯀꯧꯒꯗꯕꯅꯤꯀꯣ
ꯍꯣ ꯍꯣꯏ ꯀꯣꯕꯤꯒꯦ
ꯌꯦꯡ ꯇꯥꯔꯦ ꯆꯤꯟꯅꯗꯤ
ꯀꯧꯕꯤꯔꯀꯥꯟꯗ ꯑꯩ ꯑꯃꯨꯛ ꯁꯪꯗꯦ ꯑꯩ ꯑꯃꯨꯛ ꯂꯥꯛꯅꯤꯡꯗꯦ ꯁꯦꯔꯥꯟ ꯇꯨꯔꯥꯟ ꯉꯥꯡ ꯂꯩ
ꯑꯁ ꯁꯪꯕ ꯁꯪꯗꯕꯩ ꯋꯥꯔꯤ ꯇꯣꯛꯈ꯭ꯔꯣꯅꯦ ꯅꯪ ꯀꯧꯔꯣꯏ ꯀꯧꯔꯛꯇꯧ ꯃꯥꯟꯗꯦꯅꯦ
ꯑꯪ ꯀꯧꯔꯀꯥꯟꯗ ꯅꯪ ꯂꯥꯛꯑꯔꯣꯏ ꯍꯥꯏꯒꯦ ꯈꯪꯗꯣꯏꯅꯦ ꯀꯣ
ꯀꯧꯔꯛꯑꯗꯤ ꯂꯥꯛꯇꯥꯕꯅꯦ ꯏ
ꯆꯤꯁ ꯋꯥꯔꯤꯗꯤ ꯂꯥꯛꯄ ꯇꯥꯕꯦ ꯃ ꯆꯤꯟꯗꯤ
ꯅꯣꯏꯅ ꯅꯣꯏꯅ ꯀꯧꯕꯗ ꯑꯩ ꯂꯥꯛꯇꯕ ꯃꯇꯝ ꯌ ꯌꯥꯎꯈ꯭ꯔꯕꯣ
ꯌꯥꯝ ꯌꯥꯎꯈ꯭ꯔꯦ ꯂꯥꯛ ꯂꯥꯛꯇꯕ ꯅꯨꯃꯤꯠ ꯌꯥꯎꯈꯔ꯭ꯕꯣ ꯌꯥꯎꯋꯦ ꯀꯔꯝ ꯀꯥꯟꯗ ꯌꯥꯎꯔꯤ ꯌꯥꯝ ꯌꯥꯎꯈ꯭ꯔꯕꯅꯦ ꯆꯤꯟ ꯊꯤꯔꯛ ꯑꯅꯤ ꯊꯤꯕꯒꯤ ꯋꯥ ꯅꯠꯇꯦ ꯑꯁꯦꯡꯕꯅꯦ ꯂꯥꯛꯇꯕ ꯃꯇꯝ ꯌꯥꯝ ꯂꯩꯗ ꯑꯗꯨꯗꯤ ꯎꯝ ꯆꯤꯟ ꯊꯤꯅꯨ ꯁꯤꯗꯤ
ꯗꯨꯝ ꯂꯥꯛꯑꯦ ꯗꯨꯝ ꯂꯥꯛꯑꯦ
ꯂꯥꯛꯄ ꯄꯥꯟꯗꯕ ꯑꯗꯨꯒꯤꯅꯤ
ꯍꯣ
ꯇꯨꯝꯅꯤꯡꯕ ꯃꯥꯜꯂꯦꯗ
ꯇꯨꯝ ꯇꯨꯝꯅꯤꯡꯉꯁꯨ ꯇꯨꯝꯅꯤꯡꯗꯅꯕ ꯋꯥꯛꯀꯤꯡ ꯆꯠꯂꯤꯅꯦ ꯁꯦ
ꯑꯥ ꯆꯦꯟ ꯆꯣꯡꯉꯛꯑꯣ ꯀꯩꯅꯣ ꯇꯧꯔꯣ ꯑ ꯍꯥ ꯁꯥꯏꯔꯨ ꯀꯩꯅꯣꯗꯣ ꯀꯥꯎꯈ꯭ꯔꯦꯗ ꯍꯥꯏꯌ
ꯆꯦꯟꯕ
ꯑꯩ ꯑ ꯆꯦꯟꯕ ꯅꯠꯇꯕ ꯑꯃ ꯀꯩꯅꯣꯗꯣ ꯖꯝ ꯇꯧꯕꯗꯣ ꯁꯣꯛ ꯀꯩꯅꯣꯔꯣ ꯍꯦ ꯍꯦ ꯍꯪꯉꯣꯏ ꯆꯣꯡꯉꯨꯖꯤꯔꯣ ꯎꯝ ꯍꯪꯉꯣꯏ ꯆꯣꯡꯕꯒꯤ ꯇꯥꯏꯞꯇ ꯇꯧꯋꫭ ꯍ ꯀꯥꯏꯌ ꯑꯗꯨ ꯇꯧ ꯂꯩꯗꯤ ꯌꯥꯔꯔꯣꯏ ꯀꯩꯒꯤ
ꯅꯪ ꯅꯪꯖꯦ ꯑꯩ ꯋꯥꯍꯟꯒꯦ ꯁꯤꯅꯤꯅꯦ ꯑꯗꯨꯗꯤ ꯍꯥꯥ
ꯅꯠꯇꯦ ꯑꯗꯨ ꯅꯪ ꯐꯣꯟꯗꯣ
ꯍꯝ
ꯇꯨꯝꯅꯤꯡꯗꯕꯒꯤꯅꯦ ꯀꯩꯅꯣ ꯌꯥꯝ ꯇꯣꯝꯅꯤꯡ
ꯅꯤꯗꯦ ꯑꯩꯗꯤ
ꯐꯣꯟꯗꯣ ꯅꯪꯒꯤ ꯃꯃꯥꯡꯗ ꯊꯝꯃꯣꯕ ꯑꯗꯨꯒ ꯊꯝꯃꯒ ꯑꯗꯨꯝ ꯐꯣꯟꯒꯤ ꯃꯃꯥꯡꯗ ꯇꯋꯣꯕ
ꯑꯩ ꯐꯣꯟ ꯃꯃꯥꯡꯗ ꯇꯧꯔꯒ ꯆꯣꯡꯕ ꯍꯩꯇꯦ
ꯑꯁ ꯌꯥꯝ ꯆꯤꯟ ꯊꯤꯌꯦ ꯁꯤꯁꯨ ꯌꯥꯝ ꯌꯥꯝ ꯌꯥꯝ ꯆꯤꯟ ꯊꯤꯔꯒ ꯉꯥꯡꯅꯨꯀꯣ
ꯌꯥꯝ ꯉꯥꯡꯉꯦ ꯌꯥꯝ ꯇꯨꯝꯅꯤꯡ ꯔꯕꯣ
ꯏꯆꯟꯒ ꯋꯥꯔꯤ ꯁꯥ ꯏꯆ ꯏꯆꯟꯒ ꯋꯥꯔꯤ ꯁꯥꯕꯗꯒꯤ ꯇꯨꯝꯅꯤꯡꯕ ꯈꯔ ꯐꯔꯤꯅꯦ ꯅꯠꯇ꯭ꯔꯗꯤ ꯉꯁꯥꯏꯅ ꯇꯨꯝꯅꯤꯡꯉꯛꯑꯅꯤ
ꯅꯣꯏꯔꯣꯝꯗꯗꯤꯅꯦ ꯀꯩꯅꯣ ꯇꯧꯔ ꯈꯣꯏꯒꯤ ꯌꯦꯟꯒꯨꯝꯕ ꯗꯨꯝ ꯂꯣꯏꯅ ꯇꯨꯝꯅꯤꯡꯗꯦ ꯀꯩꯅꯣꯝ ꯍꯪꯒꯦꯕ
ꯃꯗꯨꯝ ꯂꯣꯏꯅ
ꯇꯥꯕ꯭ꯔꯣ
ꯎꯝ ꯍꯪꯉꯣ
ꯇꯥꯔꯕꯣ
ꯍꯪꯉꯣꯕ
ꯅꯣꯏ
ꯅꯣꯏꯟ ꯍꯣꯏ ꯔꯣꯝꯅ ꯀꯩ ꯍꯥꯏꯕ ꯀꯩ ꯍꯥꯏꯅꯣ ꯑꯈꯣꯏ ꯔꯣꯝꯗ ꯇꯥꯕ꯭ꯔꯣ